ꯍꯜꯂꯣ
ꯂꯣ
ꯑ ꯇꯥꯔꯤꯕ꯭ꯔꯣ
ꯍꯣꯏ ꯇꯥꯏꯌꯦ ꯉꯥꯏꯔꯤꯕ꯭ꯔꯥ
ꯑꯁ ꯐꯖꯅ ꯅꯨꯡꯉꯥꯏꯔꯦ ꯍꯥꯏꯇꯥꯔꯅꯦ ꯁꯣꯝꯗꯤ
ꯅꯨꯡꯉꯥꯏꯇꯦꯗ ꯅꯪ ꯐꯣꯟ ꯇꯧꯔꯛꯇꯕꯒꯤ
ꯑꯁ ꯋꯥꯔꯤꯁꯦ ꯃꯀꯣꯛꯇꯒꯤ ꯑꯗꯨꯃꯥꯏꯅ ꯍꯧꯔꯛꯑꯕ ꯌꯥꯝ ꯆꯥꯅꯤꯌꯦ
ꯁꯨꯃꯥꯏꯅ ꯇꯧꯗ꯭ꯔꯗꯤ ꯈꯔ ꯅꯨꯡꯉꯥꯏꯇꯦꯅ
ꯑꯩꯁꯨ ꯅꯣꯏ ꯑꯗꯨꯃꯥꯏꯅ ꯑꯗꯨꯃꯥꯏꯅ ꯈꯜꯂꯝ ꯈꯜꯂꯝꯃꯔꯣꯏ ꯍꯥꯏꯅ ꯈꯜꯂꯕꯅꯤꯅꯦ
ꯅꯪ
ꯎꯝ
ꯀꯔꯤꯒꯤ ꯉꯅꯍꯥꯟꯗꯨꯅ ꯇꯧꯔꯛꯄ ꯌꯥꯗ꯭ꯔꯣ
ꯅꯍꯥꯟ ꯇꯣꯔꯛꯄ ꯌꯥꯕꯅꯦ ꯑꯗꯨ ꯅꯪꯁꯨ ꯑꯩꯒꯤ ꯃꯦꯁꯦꯁ ꯊꯥꯕꯗ ꯅꯪꯁꯨ ꯈꯨꯝꯗꯦꯗꯅ
ꯑꯩꯗꯣ ꯅꯪꯕꯨ ꯑꯗꯨꯝ ꯈꯜꯂꯨꯕꯗꯀꯣ ꯈꯔ ꯉꯥꯎꯈ꯭ꯔꯕ
ꯑꯁ ꯋꯥꯈꯜ ꯋꯥꯔꯤꯗꯣ ꯌꯥꯥꯏ ꯑꯗꯨꯁꯨ ꯎꯝ
ꯍꯧꯖꯤꯛ ꯀꯔꯤ ꯇꯧꯔꯒ ꯂꯩꯕ꯭ꯔꯥ
ꯍꯧꯖꯤꯛꯁꯦ ꯌꯦꯟꯁꯥꯡ ꯊꯣꯡꯁꯦꯔꯅ ꯁꯦꯝꯕ ꯁꯦꯝꯕ ꯍꯧꯔꯤ ꯏꯃ ꯏꯃ ꯏꯃꯥꯟꯅꯕꯁꯤ ꯀꯩ ꯀꯩꯅꯣ ꯎꯁꯣꯏ ꯊꯥꯔꯛꯄꯒꯣ
ꯑꯥ
ꯕꯤ ꯐꯃꯤꯒ
ꯌꯥꯔꯦ ꯌꯥꯔꯦ ꯑꯩ ꯑꯩꯉꯣꯟꯗ ꯂꯩꯔꯤ ꯍꯥꯏꯅ ꯍꯥꯏꯕ ꯌꯥꯗ꯭ꯔꯣ
ꯏꯟꯁꯥꯡ ꯊꯥꯔꯛꯀꯅꯦ ꯑꯩꯉꯣꯟꯗꯩ ꯂꯩꯅꯤꯡꯉꯥꯏ ꯑꯗꯨꯝ ꯂꯩꯔ ꯍꯥꯏꯅ ꯍꯥꯏꯕꯤ ꯌꯥꯗ꯭ꯔꯣ
ꯑꯩꯁ ꯃꯤꯅ ꯅꯨꯡꯁꯤꯔꯒ ꯄꯤꯔꯛꯄꯗꯣ ꯑꯩꯅ ꯍꯦꯛꯇ ꯄꯥꯝꯗꯦ ꯍꯥꯏꯕ ꯌꯥꯗ꯭ꯔꯥ ꯃꯣꯏꯔꯛ ꯇꯦ ꯐꯖꯅ ꯈꯟꯖꯜꯂꯛꯀꯅꯣꯕꯀꯣ ꯑꯗꯨꯃꯥꯏꯅ ꯇꯧꯕꯗꯣ ꯑꯩ ꯄꯥꯝꯗꯦꯕ
ꯃꯈꯥꯔꯤ ꯌꯥꯝꯝ ꯇꯥꯏꯀꯣ
ꯑꯁ ꯇꯥꯗ꯭ꯔꯗꯤ ꯍꯧꯖꯤꯛꯀꯥꯟ ꯋꯥꯈꯟ ꯇꯥꯗ꯭ꯔꯗꯤ ꯌꯥꯗ꯭ꯔꯦꯅꯦ ꯍꯨꯖꯤꯛꯀꯥꯟꯗꯤ ꯌꯥꯥꯝ ꯐꯖꯅ ꯇꯥꯕ ꯄꯟꯒꯤꯗ꯭ꯔꯦꯗ
ꯎꯝ
ꯄꯨꯟꯁꯤꯖꯦ ꯁꯨꯝ ꯁꯨꯝ ꯂꯨꯞꯁꯜꯂꯛꯂꯒꯀꯣ ꯑꯗꯨꯒꯤ ꯈꯔ ꯑꯩ ꯁꯤꯡꯗ꯭ꯔꯗꯤ ꯌꯥꯎꯗ꯭ꯔꯦꯕ ꯑꯗꯨꯒꯤꯅꯦ
ꯎꯝ ꯌꯥꯝ ꯐꯩꯗ
ꯑꯗꯨꯗ ꯍꯥꯏ ꯑꯃꯔꯛ ꯍꯥꯏ ꯏꯁꯥꯁꯦ ꯑꯩ ꯑꯁꯥꯕꯕꯁꯤꯦ ꯃꯣꯔꯣꯛ ꯁꯥꯕꯁꯦ ꯆꯥꯕ ꯌꯥꯗꯕꯒꯣ ꯍꯧꯖꯤꯛꯀ ꯑꯗꯨꯅ ꯑꯩ ꯄꯨ ꯦꯔꯥꯒ꯭ꯔ ꯂꯩ ꯃꯥꯅꯤ ꯍ ꯁꯥꯗꯒ ꯆꯥꯡ ꯅꯥꯏꯅꯦ ꯃꯇꯝ ꯆꯥꯅ ꯆꯥꯔꯒꯗꯤꯀꯣ
ꯎꯝ ꯅꯪ ꯃꯄꯥꯟꯗ ꯊꯕꯛ ꯇꯧꯕꯒꯤꯔ
ꯍꯣꯏꯁ ꯑꯗꯨꯒꯤ ꯅꯠꯇꯦꯍꯦ ꯁꯤꯗ ꯑꯗꯨꯝ ꯂꯩꯌꯦ ꯒ꯭ꯔꯨꯨꯞ ꯥꯁꯤ ꯃꯄꯥꯟꯗ ꯅꯠꯇꯦ ꯁꯤ ꯑꯩꯈꯣꯏ
ꯀꯔꯤꯒꯤ ꯆꯥꯛ ꯃꯇꯝꯗ ꯆꯥꯗꯕ꯭ꯔꯥ
ꯑꯁ ꯇꯝꯕꯗꯨ ꯣ ꯌꯦꯡꯣꯟꯝ ꯇꯔꯃꯤꯅ ꯀꯣ
ꯑꯗꯨꯒ ꯍꯧꯖꯤꯛꯅ ꯆꯥꯛ ꯈꯣꯡꯉꯁꯦ ꯈꯔꯗꯤ ꯊꯦꯡꯗꯤ ꯊꯦꯡꯉꯤꯀꯣ
ꯆꯄꯗ
ꯎꯝ
ꯀꯣꯆꯤꯡ ꯆꯄꯕꯣ
ꯋꯥꯀꯤꯡꯁꯨ ꯆꯠꯄ꯭ꯔꯅꯦ ꯑꯩꯕꯨꯁꯨ ꯀꯥꯎꯕ ꯌꯥꯗ꯭ꯔꯣ
ꯍꯣꯏꯁꯤ ꯂꯧ ꯍꯥꯏ
ꯍꯥꯥ
ꯅꯨꯡꯇꯤꯒꯤ ꯆꯠꯂꯦꯕ ꯑꯩꯗꯤ
ꯎ
ꯎ
ꯑꯩꯁꯨ ꯅꯪ ꯃꯇꯨꯡ ꯏꯟꯒꯦ
ꯌꯥꯔꯦ ꯌꯥꯔꯦ ꯑꯗꯨꯒꯨꯝꯕ ꯑꯐꯕ ꯂꯝꯕꯤꯗꯨꯗꯤ ꯊꯝꯃꯣ ꯅꯪ ꯅꯣꯏꯕꯨꯣ ꯌꯥꯎꯑꯣ ꯌꯥꯏ ꯌꯥꯏ ꯀꯅꯥꯝꯁꯨ ꯊꯨꯝꯕ ꯂꯩꯇꯦ ꯅꯣꯏꯗꯤ ꯅꯣꯏꯗꯤ ꯀꯩ ꯃꯠꯇꯄ ꯍꯧꯒꯦ
ꯍꯥꯥ
ꯀꯔꯤ ꯃꯊꯦꯜ ꯇꯧꯔꯒꯦ ꯈꯜꯂꯤ
ꯀꯩ ꯍꯥꯏꯕ
ꯀꯔꯤ ꯃꯊꯜ ꯀꯔꯤ ꯃꯊꯜ ꯇꯧꯔꯤ ꯍꯥꯏ
ꯈꯪꯗꯦ ꯏꯃꯥꯅ ꯊꯣꯡꯉꯦ
ꯅꯪ ꯍ꯭ꯔꯤ ꯌꯥꯎꯗꯗ꯭ꯔꯣ
ꯌꯦꯡꯉꯦꯗ
ꯅꯠꯇꯦ ꯑꯩꯅ ꯍꯥꯏꯗꯤ ꯃꯃꯥ ꯏꯃꯥ ꯏꯃꯥꯗꯣ
ꯑꯩ ꯇꯧꯒꯦ ꯍꯥꯏꯅ ꯍꯥꯏꯕꯅꯦꯕ ꯑꯗ ꯅꯣꯏ ꯇꯧꯔꯨꯅꯨ ꯅꯪ ꯊꯣꯡꯡꯂꯗꯤ ꯏꯟꯁꯥꯡ ꯍꯥꯎꯇꯦ ꯍꯥꯏꯅꯀꯣ
ꯑꯣ ꯒꯤ ꯋꯥ ꯈꯟ ꯇ ꯗꯂ ꯑꯩꯅ ꯈꯜꯂꯦꯕ ꯁꯤꯒ ꯅꯪꯅ ꯅꯪ ꯀꯃꯥꯏꯅ ꯇꯧꯔꯦ ꯍꯥꯏꯕꯁꯦ ꯎꯪꯅꯕ ꯅꯠꯇꯦ ꯙꯞ ꯅꯦ
ꯑꯩꯗꯤ ꯍꯣꯠ ꯈꯣꯟꯖꯦꯜ ꯀꯥꯕꯗꯗꯤ ꯅꯪꯁꯦ ꯊꯣꯡ ꯊꯥꯛꯄ ꯌꯥꯝ ꯍꯩꯒꯗꯧꯕ ꯗ ꯑꯗꯨꯨꯍ ꯍꯔꯝꯗ ꯌꯥꯕꯁꯤꯦꯁ
ꯍꯩꯁꯨ ꯍꯩꯕꯅꯦ ꯑꯗꯨ
ꯍꯩꯔꯁꯨ ꯃꯣꯏ ꯄꯥꯝꯗꯅꯤ ꯅ ꯀ꯭ꯔꯤ ꯇꯧꯅꯤ
ꯑꯁ ꯑꯩ
ꯍꯩꯔꯁꯨ ꯀꯔꯤꯗꯧꯅꯤ ꯃꯥ ꯄꯥꯝꯗ꯭ꯔꯗꯤ
ꯃꯥꯅꯦ ꯃꯥꯅꯦ ꯅꯣꯡꯃꯗꯤ ꯑꯩ ꯑꯩ ꯆ ꯆꯥꯕ ꯂꯥꯛꯀꯦ
ꯆꯥꯛ ꯅꯣꯡꯃꯗꯤ ꯆꯥꯕ ꯂꯥꯛꯀꯦꯕ ꯐꯖꯅ ꯊꯣꯡꯕꯤꯌꯣ
ꯑꯁ ꯐꯖꯅ ꯈꯣꯡꯗꯨꯗꯤ ꯍꯥꯎꯇꯕꯅꯦ ꯄꯪ ꯊꯣꯡ ꯊꯣꯡꯔꯗꯤ ꯍꯥꯎꯕꯅꯦ ꯑꯗꯣ ꯐꯖꯅ ꯄꯨꯛꯅꯤꯡ ꯆꯪꯅꯀꯣ ꯊꯣꯡꯔꯗꯤ ꯍꯥꯎꯒꯅꯤ
ꯐꯅꯨꯡ ꯆꯥꯡꯅ ꯐꯣꯡꯒꯗꯕꯅꯤ ꯑꯩꯈꯣꯏ ꯏꯃꯨꯡꯗ ꯏꯆꯦ ꯑꯃꯗꯣ
ꯎꯝ
ꯆꯦ ꯑꯍꯟꯗꯣ ꯃꯥ ꯁꯤ ꯊꯣꯡ ꯊꯥꯛꯄꯁꯦ ꯌꯥꯝ ꯍꯩꯌꯦꯕꯀꯣ ꯅꯣꯡꯁ ꯍꯦꯛꯇ ꯍꯥꯎꯕ ꯑꯗꯨꯝ ꯇꯧꯔ ꯂꯩꯕ ꯑꯗꯨ ꯑꯩ ꯑꯩꯅ ꯂꯥꯏꯔꯤꯛ ꯇꯝꯕ ꯆꯠꯂꯤꯉꯩꯗ ꯃꯥ ꯃꯤꯅ ꯃꯨꯟꯒ꯭ꯔꯦ
ꯁꯤꯗ ꯁꯤꯗ ꯁꯥꯎꯅꯤꯡꯕꯁꯤꯗꯤ ꯔꯁ ꯀꯩꯅꯣ ꯅꯣꯏ ꯁꯥꯎꯟ ꯕꯦꯛꯒ꯭ꯔꯥꯎꯟꯁꯦ ꯌꯥꯝ ꯀꯩꯅꯣ ꯇꯧꯔꯤꯤꯅꯦ ꯌꯥꯝ ꯂꯥꯡꯉꯤ
ꯍꯣꯏ ꯍꯣꯏ ꯍꯣꯏ
ꯑ
ꯐꯤ ꯁꯨꯅꯤꯡꯉꯥꯏ ꯂꯩꯕꯀꯣ ꯑꯗꯨꯗꯤ
ꯑꯆꯥ
ꯐꯔꯦ ꯐꯔꯦ
ꯆꯥꯛ ꯏꯟꯁꯥꯡꯗꯤ ꯍꯥꯎꯇꯦ ꯑꯗꯨꯒ ꯐꯤꯗꯤ ꯐꯤ ꯁꯨꯕꯗꯤ ꯍꯥꯏꯩꯌꯦꯕ ꯑꯗꯨꯒꯤꯅꯦ
ꯑꯁ ꯑꯗꯨꯗꯤ ꯑꯗꯨ ꯑꯗꯨꯁꯨ ꯐꯩꯗ ꯑꯗꯨꯕꯨ ꯑꯅ ꯑꯁꯤꯒꯨꯝꯕ ꯊꯕꯛꯗꯤ ꯑꯅꯝꯕ ꯂꯣꯏꯅ ꯍꯩꯒꯗꯕꯅꯤꯅꯦ ꯀꯩꯅꯣ ꯍꯥꯏꯩ
ꯅꯪ ꯅꯪ ꯆꯥꯛ ꯌꯦꯟꯁꯥꯡ ꯊꯣꯡꯕ ꯀꯥꯟꯗ ꯅꯪ ꯆꯥꯛ ꯏꯟꯁꯥꯟ ꯀꯥꯟꯗ ꯑꯩ ꯑꯩꯅ ꯑꯗꯨꯝ ꯐꯤ ꯁꯨꯔꯒꯦ ꯀꯩꯗꯧꯔꯒꯦ
ꯑꯁ ꯌꯥ ꯑꯗꯨꯗꯤ ꯅꯪꯒꯤ ꯃꯑꯣꯡꯁꯦ ꯑꯩ ꯈꯛꯇ ꯊꯣꯡꯗꯕ ꯃꯑꯣꯡ ꯂꯥꯛꯑꯦꯍꯦ
ꯑꯍꯥꯎ ꯑꯍꯥꯎꯕꯅ ꯊꯕꯣꯡꯕꯗꯨꯅ ꯐꯥꯗ꯭ꯔꯣ ꯑꯍꯥꯎ ꯑꯥꯎ ꯑꯍꯥꯎꯕ ꯆꯥꯅꯤꯡꯉꯥꯏ ꯑꯩꯅ ꯊꯣꯡꯕꯤꯔꯒ ꯍꯥꯎꯗ꯭ꯔꯗꯤ
ꯑꯗꯨꯕꯨꯗꯤ ꯑꯣꯏꯋꯦ ꯑꯗꯨꯕꯨ ꯅꯨꯡꯇꯤꯒꯤ ꯁꯨꯝ ꯁꯨꯝ ꯊꯣꯡꯒꯗꯕꯗꯤ ꯑꯩꯗꯤ ꯁꯥ ꯅꯠꯇ꯭ꯔꯗꯤ ꯊꯣꯡꯅꯤꯡꯗꯦꯕ
ꯁꯦꯁ ꯀꯔꯤꯒꯤꯔ ꯍꯥ ꯅꯪꯁꯨ ꯁꯥ ꯅꯠꯇ꯭ꯔꯁꯨ ꯑꯗꯨꯝ ꯆꯥꯏꯅ ꯃꯤ ꯂꯣꯏꯅꯃꯛ ꯆꯥꯒꯗꯧꯕ꯭ꯔꯣ ꯏꯕꯥꯅꯤꯒꯤ ꯐꯤ ꯑꯩꯅ ꯁꯨꯕꯤꯒꯦ
ꯎꯝ ꯌꯥꯏ ꯌꯥꯏ
ꯎꯝ ꯑꯗꯣ ꯅꯪꯅ ꯏꯕꯥꯅꯤꯒꯤ ꯆꯥꯛ ꯊꯥꯛ ꯊꯣꯡꯉꯣ
ꯁꯨ ꯂꯦ ꯌꯥꯕ
ꯍꯥꯥ
ꯄꯥꯏꯕꯗꯤ ꯌꯥꯕꯅꯦ ꯋꯥ ꯉꯥꯡꯉꯤꯅꯦ ꯁꯤꯁꯨ
ꯑꯥ ꯁꯤ ꯑꯁꯤ ꯃꯇꯥꯡ ꯇꯧꯔꯛꯑꯗꯤ ꯑꯗꯨꯝ ꯌꯥꯏꯌꯦꯅ ꯀꯣ
ꯎꯝ ꯌꯥꯔ ꯌꯥ ꯑꯗꯨꯖꯤ ꯀ ꯄꯨꯔꯅꯥ ꯂꯩ
ꯍꯣꯏ ꯅꯪ ꯕꯦꯔꯥ ꯂꯩꯕꯅꯤꯅ ꯅꯪꯒꯤ ꯎꯝ ꯌꯥꯅꯕꯀꯣ ꯑꯗꯨꯝ ꯅꯪꯅ ꯊꯣꯡꯕ ꯀꯥꯟꯗ ꯑꯩ ꯖꯁ ꯇꯧꯕ ꯌꯥꯔꯦꯅ ꯑꯗꯨ ꯑꯩꯅ ꯊꯣꯡꯔꯗꯤ ꯑꯩꯗꯤ ꯄꯨꯛ ꯕꯦꯔꯥ ꯂꯩꯇꯕꯅꯤꯅ ꯀꯩꯅꯣ ꯑꯗꯨꯝ ꯃꯣꯔꯣꯛꯀꯨꯝꯕ ꯊꯨꯝꯒꯨꯝꯕ ꯌꯥꯝ ꯊꯥꯛꯅꯤꯡ ꯊꯥꯛꯅꯤꯡꯕ ꯊꯣꯛꯀꯅꯦꯕ ꯑꯗꯨꯗꯣ ꯇꯧꯗꯅꯤꯡꯉꯥꯏ ꯅꯪꯅ ꯍꯦꯛꯇ ꯊꯣꯡꯉꯗꯤ ꯑꯗꯨꯝ ꯌꯥꯔꯦꯅ ꯅꯠꯇ꯭ꯔꯣ ꯅꯪꯒꯤ ꯌꯥꯅꯕ ꯊꯣꯡꯔꯗꯤ ꯑꯗꯨꯝ ꯍꯥꯎꯔꯅꯤ ꯑꯩꯗꯤ ꯀꯝꯄ꯭ꯂꯦꯟ ꯇꯧꯗꯦ ꯄꯪ ꯆꯥꯗ ꯆꯕꯥꯅꯦ
ꯆꯥꯕꯁꯦ ꯑꯩꯁꯨ ꯍꯧꯖꯤꯛꯀꯥꯟ ꯆꯥꯕ ꯃꯣꯔꯣꯛꯁꯨ ꯆꯥꯕ ꯆꯥꯕ ꯅꯨꯡꯉꯥꯏꯇꯦ ꯊꯥꯎ ꯅꯨꯡꯁꯨ ꯆꯥꯅꯤꯡꯗꯦ ꯑꯗꯨꯅ ꯆꯝꯐꯨꯠ ꯈꯛꯇ ꯉꯥꯏꯔꯤꯅꯦ ꯍꯧꯖꯤꯛꯀꯥꯟ ꯑꯩ ꯆꯥꯔꯤꯁꯦ
ꯍꯣꯏ ꯑꯗꯨ ꯑꯗꯨꯗꯣ ꯑꯗꯨꯝ ꯊꯣꯡꯕꯤꯔꯣꯕ ꯑꯗꯨ ꯑꯣꯏꯔꯗꯤ ꯑꯗꯨꯝ ꯆꯥꯕ ꯌꯥꯔꯦꯕ ꯅꯠꯇ꯭ꯔꯒ ꯑꯩꯅ ꯊꯣꯡ ꯎꯝ ꯑꯩꯅ ꯊꯣꯡꯕꯤꯔꯗꯤ ꯑꯗꯨꯝ ꯈꯔ ꯅꯪꯗꯣ ꯁꯥꯎꯅꯤꯡꯉꯛꯒꯅꯦꯕ ꯑꯗꯣ ꯈꯣꯏ ꯏꯁꯥ ꯏꯁꯥꯅ ꯊꯣꯡꯔꯗꯤ ꯀꯅꯥꯕꯨ ꯁꯥꯎꯅꯤꯡ ꯁꯥꯎꯔꯣꯏꯅꯤ
ꯃꯥꯅꯦ ꯃꯥꯅꯦ
ꯣ ꯅꯠꯇ꯭ꯔꯒ ꯉꯥꯏꯍꯥꯛꯇꯪ ꯂꯩꯔꯗꯤ ꯐꯤꯁꯨ ꯁꯨꯕ ꯍꯩ ꯏꯠꯇꯦ ꯍꯥꯏꯔꯛꯀꯗꯧꯕ꯭ꯔꯥ
ꯉꯁꯤ ꯆꯤꯡ ꯇꯥꯔꯨꯕꯗꯒꯤꯀꯣ ꯈ꯭ꯋꯥꯡꯒ ꯂꯣꯏ ꯅꯥꯔꯤꯅꯤ ꯁꯨꯃꯥꯏꯅ ꯇꯧꯖꯥꯂ ꯍꯣꯔꯦꯟ ꯃꯁꯥꯁ ꯇꯧꯕ ꯃꯤ ꯃꯊꯧ ꯇꯥꯔꯅꯤ
ꯎꯝ ꯇꯧꯕꯤꯒꯦ
ꯁꯤ ꯈ꯭ꯋꯥꯡ ꯈ꯭ꯋꯥꯡꯁꯦ ꯂꯣꯏ ꯅꯥꯕ ꯋꯥꯅꯤꯗ ꯆꯤꯡꯗ ꯆꯦꯜꯂꯨꯕꯒꯤꯀꯣ ꯑꯁ ꯈꯣꯡ ꯈ꯭ꯣꯡꯒ ꯈ꯭ꯋꯥꯡꯒ ꯂꯣꯏ ꯅꯥꯈ꯭ꯔꯦ
ꯋꯥꯀꯤꯡ ꯁꯔꯄ ꯆꯠ ꯆꯠꯄꯅꯤꯅ ꯋꯥꯛꯀꯤꯡ ꯍꯥꯏꯕꯗꯤ ꯆꯠꯄꯅꯤꯅ ꯅꯪ ꯀꯔꯤꯒꯤ ꯆꯦꯟꯕ꯭ꯔꯥ ꯑꯗꯨꯒꯤꯅꯦ
ꯑꯩ ꯑꯩꯗꯤ ꯆꯦꯟꯕ ꯆꯠꯇꯄꯅꯦ ꯅꯠꯇꯦ ꯑꯩꯗꯤ ꯆꯦꯟꯕ ꯆꯄ ꯑꯩꯒꯤ ꯆꯦꯟꯕ ꯆꯠꯄꯅꯤ ꯐꯤꯖꯤꯀꯦꯜ ꯏꯁꯥꯒꯤ ꯐꯤ ꯀꯜ ꯁꯦꯝꯕꯀꯣ ꯑꯗꯨꯒꯤ
ꯑꯁ ꯏꯕꯥꯅꯤꯒꯤ ꯅꯣꯏꯕꯤꯒꯦꯀꯣ ꯑꯩꯅ ꯑꯗꯨꯗꯤ
ꯑꯣ ꯑꯩꯅ ꯑꯩꯅ ꯁꯨꯝ ꯁꯣꯝꯗ ꯑꯩꯅꯣꯏ ꯅꯣꯏ ꯑꯩꯗꯤ ꯀꯍꯥꯎꯁꯥ ꯈꯔ ꯏꯁꯥꯗꯣ ꯈꯔ ꯄꯥꯏꯕ ꯈꯔ ꯁ꯭ꯂꯤꯝ ꯑꯣꯏꯕꯗꯣ ꯑꯗꯨꯅꯨꯡꯃꯥꯏꯅ ꯍꯣꯏ ꯑꯗꯨꯕꯨ ꯅꯨꯄꯤꯅꯗꯤ ꯄꯥꯝꯒꯟꯕ ꯐꯤꯒꯔꯅꯤ ꯍꯥꯏ ꯃꯤꯅ ꯍꯥꯏꯕꯗ
ꯑꯗꯨ ꯑꯣꯏꯔꯝꯃꯨꯅꯦꯕ ꯅꯪꯅꯦ ꯃꯈꯣꯟ ꯇꯥꯕꯗ ꯑꯩꯅ ꯉꯥꯎꯔꯤꯁꯦ
ꯑꯁ ꯁꯃꯩ ꯌꯥꯏ ꯕꯤꯒꯝꯕꯨꯨꯗꯤ ꯕꯤꯒꯝꯕꯨꯨꯗ ꯄꯥꯝꯕ ꯊꯒꯅꯤ ꯍꯥꯏ ꯃꯤꯁꯨ ꯅꯦꯝꯁꯨ ꯅꯦꯝ ꯅꯦꯝꯁꯨ ꯅꯦꯝꯗꯕꯀꯣ ꯋꯥꯅꯕꯀꯣ ꯈꯔ ꯆꯪꯕꯁꯨ ꯑꯗꯨ ꯑꯣꯏꯕꯒꯤ
ꯑꯥ ꯌꯥꯎꯒ꯭ꯔꯦꯍꯦ
ꯃꯁ
ꯏꯀꯥꯏꯕꯁꯨ ꯈꯔ ꯈꯔꯗꯤ ꯇꯝꯁꯤꯔ
ꯁ
ꯇꯥꯏꯕꯩ ꯌꯥꯎꯕꯖꯈ꯭ꯔꯥ ꯗꯦ ꯈ꯭ꯔꯥꯗꯤ ꯅꯨꯡꯉꯥꯏꯕ ꯐꯥꯏꯕ ꯐꯥꯝ
ꯌꯥꯏ ꯌꯥꯦ ꯃꯅꯤꯁꯨ
ꯂꯥꯛ ꯂ ꯅꯪꯁꯨ ꯌꯦꯠꯄ ꯌꯦꯠꯄ ꯍꯥꯏꯕꯅꯤ
ꯅꯠꯇ꯭ꯔ
ꯅꯠꯇ꯭ꯔꯗꯤ ꯅꯪꯗꯣ ꯑꯥ ꯃꯊꯛꯇ ꯑꯗꯨꯝ ꯌꯦꯅ ꯆꯠꯂꯗꯤ ꯇꯨꯔꯅꯤꯕ
ꯎꯝ ꯑꯗꯨꯃꯗꯤ ꯇꯧꯔꯦ ꯑꯗꯨꯃꯗꯤ ꯇꯧꯔꯣꯏꯕ
ꯃꯊꯛꯇ ꯌꯦꯡꯃꯜꯂꯗꯤ ꯃꯈꯥꯗꯨꯁꯨ ꯈꯔ ꯃꯔꯛ ꯃꯔꯛꯇ ꯃꯤ ꯑꯃꯅ ꯑꯗꯨꯝ
ꯀꯗꯤ ꯑꯩ ꯑꯗꯨꯒꯨꯝꯕ ꯋꯥꯈꯜꯂꯣꯟ ꯂꯩꯕ ꯃꯤ ꯅꯠꯇꯦꯀꯣ ꯑꯩꯗꯤ ꯄꯨꯔꯥ ꯆꯨꯝꯅ ꯍꯤꯡꯖꯕ ꯃꯤꯁꯛꯅꯤ
ꯑꯦ ꯅꯪꯒꯤ ꯆꯝꯐꯨꯠꯗꯨꯒ ꯃꯥꯟꯅꯕ꯭ꯔꯣ
ꯑꯩꯒꯤ ꯆꯝꯐꯨꯠꯇꯨꯒ ꯑꯩꯒꯤ ꯆꯝꯐꯨꯠꯒ ꯆꯞ ꯃꯥꯟꯅꯩ ꯍꯧꯖꯤꯛꯀꯥꯟ
ꯅꯪ ꯀꯣꯡꯗ꯭ꯔꯣꯝ ꯀꯣꯡꯗ꯭ꯔꯝ ꯆꯝꯐꯨꯠ ꯆꯥꯕ꯭ꯔꯦ
ꯆꯥꯏ ꯆꯥꯏ
ꯎꯝ ꯑꯗꯨ ꯍꯥꯎꯋꯤꯀꯣ ꯍꯧꯖꯤꯛꯀꯥꯟ ꯃꯇꯝꯅꯤꯅ
ꯄꯨꯛ ꯄꯨꯛ ꯁꯥꯕꯁꯨ ꯑꯗꯨ ꯌꯥꯝ ꯐꯩ ꯄꯨꯛ ꯁꯥꯒꯠꯄꯁꯦ ꯑꯗꯨꯅ ꯑꯩ ꯍꯧꯖꯤꯛ